ꯑꯥꯎ
ꯎꯝ ꯇꯥꯏꯌꯦ ꯇꯥꯏ ꯀ꯭ꯔꯤꯟ ꯁ ꯆꯕ꯭ꯔꯣ?
ꯑꯩ ꯁꯥ ꯆꯥꯏ ꯁꯥ
ꯎꯝ ꯌꯥꯝ ꯂꯥꯏꯀꯣ ꯑꯣꯛꯁꯥꯔꯣ
ꯁꯥꯒꯜꯂꯨ ꯆꯌꯦ
ꯆꯥꯕ꯭ꯔꯕ
ꯑꯣꯛꯁꯥꯗꯤ ꯆꯥꯗꯦ ꯑꯩꯈꯣꯏ ꯆꯥꯕ ꯌꯥꯗꯦ ꯑꯣꯛꯁꯥ
ꯑꯣꯛꯁꯥꯗꯣ ꯌꯥꯝ ꯍꯥꯎꯕꯅꯦꯅꯦ
ꯑꯥꯎꯦ ꯑꯗꯨ ꯐꯥꯇꯦ ꯍꯥꯏ ꯍꯥꯏꯅ
ꯎ ꯅꯣꯡꯃ ꯑꯣꯛꯁꯥ ꯆꯥꯔꯒ ꯊꯣꯡꯉꯒ ꯆꯥꯍꯟꯒꯦ ꯅꯪꯕꯨ
ꯁꯣꯅ ꯌꯥꯗꯦ
ꯑꯩꯈꯣꯏ ꯑꯩꯈꯣꯏꯗꯗꯤ ꯌꯥꯏꯌꯦꯗ
ꯅꯈꯣꯏꯗꯤ ꯇꯣꯡꯉꯥꯜꯂꯦꯅ
ꯑꯩꯈꯣꯏꯒꯤ ꯏꯁꯣꯔꯅꯗꯤ ꯑꯗꯨꯝ ꯌꯥꯏꯌꯦ
ꯑꯩ ꯆꯀꯣꯟꯅ ꯂꯩꯔꯗꯤꯀꯣ
ꯑꯥ
ꯑꯩꯁꯨꯌꯨ ꯆꯔꯁ ꯆꯠꯂꯒ ꯐꯖꯅ ꯂꯥꯏ ꯅꯤꯡꯕ ꯍꯧꯈꯅꯤ
ꯑꯥꯎ ꯔꯣ ꯅꯪ ꯆꯦꯛꯀꯣꯟ ꯂꯥꯛꯄꯗ ꯉꯥꯏꯕ ꯋꯥꯔꯦ ꯅꯣꯏꯒꯤ ꯈꯨꯟꯒꯤ ꯉꯥꯗꯣ ꯆꯥꯅꯤꯡꯕꯅ ꯑꯩꯗꯤ
ꯑꯩꯁꯦꯀꯣ ꯂꯩꯔꯒ ꯉꯥ ꯄꯤꯔꯛꯇ꯭ꯔꯗꯤ
ꯄꯤꯔꯛꯇ꯭ꯔꯗꯤ ꯑꯁ ꯈꯪꯗꯦ ꯅꯝꯕꯔ ꯕ꯭ꯂꯣꯛ ꯇꯧꯈ꯭ꯔꯁꯤꯔ ꯀꯥꯟꯅꯥꯗꯦꯅ
ꯆꯠꯇꯦ ꯃꯥ ꯌꯣꯝꯗꯒꯤ ꯄꯤꯔꯛꯇ꯭ꯔꯗꯤ ꯑꯩ ꯀꯃꯥꯏꯅ ꯊꯣꯡꯣꯡꯗꯣꯏ ꯕꯥꯒꯗꯤ ꯆꯠꯇ꯭ꯔꯗꯤ
ꯁꯔꯥ ꯑꯣ ꯍꯥꯏꯌꯣꯅ
ꯗꯤ ꯇꯦꯟ ꯗꯦꯁ ꯀꯣꯠ ꯑꯥꯔꯃꯤꯗ ꯄꯨꯔꯛꯑꯣ ꯍꯥꯏꯁꯤꯔꯥ
ꯎꯝ ꯄꯥꯎ ꯄꯨꯡꯗꯣ ꯊꯥꯔꯛꯑꯣ ꯍꯥꯏꯌꯣ ꯆꯦꯜꯂꯦ ꯑꯩꯣꯏꯗꯤ ꯅꯨꯡꯇꯤꯒꯤ ꯆꯦꯜꯂꯦꯅ ꯈꯣꯏꯔꯣꯝꯒꯤꯗꯤ
ꯑꯁ ꯑꯩ ꯄꯥꯔꯀꯤꯡꯗ ꯑꯗꯨꯝ ꯆꯠꯄ ꯃꯇꯝꯗ ꯎꯗꯦꯗ
ꯎꯝ ꯅꯨꯡꯇꯤ ꯏꯗ꯭ꯔꯦꯂꯦ ꯍꯣꯏꯗꯤꯦ
ꯎꯝ ꯑꯣꯗꯦ
ꯅꯪ ꯎꯗ꯭ꯔꯁꯨ ꯍꯣꯏ ꯈꯪꯉꯦꯗ ꯑꯗꯨꯝ ꯅꯨꯡꯇꯤꯒꯤ ꯆꯦꯟꯕꯅꯦ ꯉꯔꯥꯡ ꯗꯥꯏꯅꯥꯒꯤ ꯃꯅꯥꯎ ꯅꯨꯄꯥꯁꯨ ꯏꯁꯀꯣꯔꯠ ꯌꯥꯎꯗ꯭ꯔꯦ ꯍꯥꯏꯌꯦꯦ ꯍꯟꯗꯛꯇꯤ ꯑꯣ ꯃꯃꯥ ꯈꯣꯏꯁꯨ ꯑꯗꯨꯝ ꯕꯤꯖꯤꯅꯦꯁ ꯇꯧꯕꯅꯤꯅꯀꯣ
ꯑꯣ ꯑꯩꯈꯣꯏꯗꯤꯀꯣ ꯀꯩꯅꯣ ꯇꯧꯕꯒꯤ ꯂꯝꯕꯤꯗ ꯃꯣꯏ ꯂꯩꯕꯒꯤ
ꯎꯝ ꯍꯣꯏ ꯅꯣꯏꯔꯣꯝꯗꯗꯤ ꯈꯔ ꯋꯥꯗꯤ ꯋꯥꯒꯅꯤ
ꯑ ꯑꯗꯣ ꯂꯝꯕꯤ ꯆꯠꯄ ꯌꯥꯗꯕ ꯆꯠꯄ ꯌꯥꯕ ꯑꯗꯨ ꯂꯥꯏꯔꯤ ꯅꯦꯠꯋꯥꯛ ꯐꯪꯗꯦ ꯀꯣꯜ ꯇꯧꯕ ꯐꯪꯗꯦ ꯌꯨꯝꯗ ꯉꯔꯥꯡꯗꯒꯤ
ꯑꯁ ꯇꯜꯂꯦꯀꯣ ꯑꯗꯨꯕꯨꯅꯦ ꯈ꯭ꯋꯥꯏꯗꯒꯤ ꯇꯟꯥꯟꯕꯗꯣ
ꯑꯝ
ꯏꯟꯇꯔꯅꯦꯠ ꯄꯥꯏꯕ ꯐꯪꯗ꯭ꯔꯁꯨ ꯀꯣꯜꯗꯤ ꯇꯥꯎꯕ ꯐꯪꯉꯗꯤ ꯌꯥꯏꯑꯕ ꯑꯗꯨꯅꯦ ꯈ꯭ꯋꯥꯏꯗꯒꯤ ꯇꯟꯥꯟꯕꯗꯣ ꯈ꯭ꯋꯥꯣꯏꯕꯁꯦ
ꯅꯣꯡ ꯑꯃꯨꯛ ꯅꯣꯡ ꯆꯨꯔꯗꯤ
ꯑꯣ
ꯅꯦꯠꯋꯥꯛ ꯂꯩꯗꯕꯒꯨꯝꯕ ꯃꯩ ꯃꯣꯠꯄꯒꯨꯝꯕ
ꯑꯥ
ꯑꯩ ꯋꯥ ꯉꯥꯡꯅꯤꯡꯉꯥꯏ ꯌꯥꯝ ꯂꯩ ꯌꯨꯝꯗ
ꯑꯣ ꯄꯩꯁꯥꯒꯤ ꯃꯔꯝꯅꯔꯥꯅꯤꯡꯗꯣꯏꯔꯥ ꯑꯃꯨꯛ ꯅꯪꯁꯨ ꯀꯗꯥꯏ ꯇꯥꯎꯕꯗꯤ ꯑꯗꯨꯝ ꯍꯥꯏꯗꯤ ꯍꯥꯏꯌꯦꯅ ꯀꯗꯥꯏ ꯇꯥꯎꯕ ꯑꯗꯨꯝ ꯍꯥꯏꯌꯦꯅ ꯅꯪꯁꯨ
ꯀꯃꯥꯏꯅ
ꯑꯗꯨꯝ ꯈꯪꯉꯦꯖ ꯀꯆꯦ ꯇꯨꯕꯖꯥꯗ ꯀꯗꯣ ꯨꯝꯃꯗꯣ
ꯑꯩ ꯍꯥꯏꯅꯦ ꯑꯩ ꯑꯩ ꯑꯗꯨꯒꯨꯝꯕ ꯇꯧꯗꯦ
ꯑꯩꯈꯣꯏꯗꯤ ꯅꯣꯏꯗꯒꯤ ꯈꯔ ꯌꯦꯡꯈꯒ ꯍꯥꯏꯕ ꯋꯥꯅꯤꯗ ꯑꯩꯈꯣꯏꯗꯤ ꯑꯗꯨꯃꯥꯏꯅꯗꯤ ꯇꯧꯗꯣꯏꯗ
ꯏꯃꯥꯟꯅꯕꯤ ꯑꯃꯗꯒꯤ ꯍꯥꯏꯕꯅꯦ ꯑꯩꯁꯨ ꯑꯦꯈꯣꯏ ꯁꯦꯀꯦꯟ ꯀꯥ ꯑꯃ ꯇꯝ ꯅꯣ
ꯑꯣ
ꯀꯥꯃ ꯇꯅ ꯃꯥꯅ ꯅꯤ ꯑꯣꯛꯇꯣꯕꯔ ꯏꯁꯇꯨꯗꯦꯟꯁꯤꯡꯒꯤꯗꯤ ꯂꯨꯄꯥ ꯇꯔꯥ ꯇꯔꯥ ꯈꯛꯀ ꯂꯧꯥꯎꯋꯦꯕ ꯑꯗꯨꯒ ꯃꯃꯥꯗꯗꯤ ꯀꯨꯟ ꯀꯨꯦ ꯑꯣꯛꯇꯣ ꯕꯔꯥ ꯂꯧꯕ ꯑꯩꯈꯣꯏ ꯏꯁꯇꯨꯗꯦꯟ ꯑꯣꯏꯔꯁꯨ ꯍꯥꯏꯔꯒ ꯅꯨꯃꯤꯠ ꯑꯞ ꯗꯥꯎꯟ ꯑꯞ ꯗꯥꯎꯟꯒꯤ ꯇ꯭ꯋꯦꯟꯇꯤ ꯂꯨꯄꯥ ꯑꯗꯨꯝ ꯇ꯭ꯋꯦꯟꯇꯤ ꯇ꯭ꯋꯦꯟꯇꯤꯗꯣ ꯃꯥꯅ ꯁꯦꯚ ꯇꯧꯔꯒ ꯆꯍꯤ ꯂꯣꯏꯕ ꯃꯇꯝꯗ ꯐꯤ ꯂꯩꯕ ꯑꯃ
ꯑꯣ
ꯑꯗꯨ ꯑꯥꯏꯗꯤꯌꯥꯗꯣ ꯅꯣꯛꯇꯤ ꯅꯣꯛꯅꯤꯡꯉꯤ ꯑꯗꯨꯕꯨ ꯌꯥꯝꯗꯤ ꯀꯥꯟꯅꯕ
ꯅꯪꯒꯤ ꯀꯔꯤꯅꯣ ꯁꯦꯚꯤꯡ ꯕꯣꯛꯁꯇ ꯑꯗꯨꯝ ꯊꯝꯗꯤ ꯊꯝꯗ꯭ꯔꯣ
ꯑꯩꯒꯤ ꯁꯤꯕꯦꯝ ꯃꯣꯁ ꯊꯨꯒꯥꯏꯈ꯭ꯔꯦ ꯅꯍꯥꯟꯅ ꯊꯨꯒꯥꯏꯔꯒ ꯑꯆꯥꯄꯣꯠ ꯂꯣꯏ ꯆꯥꯊꯣꯛꯈꯈ꯭ꯔꯦ
ꯍꯟꯗꯛ ꯆꯍꯤꯒꯤꯔꯥ
ꯑ ꯅ ꯏꯕꯅꯤ ꯐꯥꯔꯁꯇ ꯂꯧꯃꯤꯟꯅꯕꯗꯣ ꯑꯗꯨ ꯃꯇꯨꯡ ꯑꯩ ꯁ ꯅꯗꯛ ꯆꯍꯤꯒꯤ ꯂꯩꯗꯦ ꯅꯪ ꯑꯃ ꯂꯩꯕꯗꯣ ꯄꯤꯈ꯭ꯔꯕ꯭ꯔꯥ ꯈꯨꯟꯗ
ꯇꯤꯁꯦ ꯍꯣꯏ
ꯅꯪꯒꯤ ꯂꯩꯥꯏꯅꯤꯡ꯭ꯔꯣ
ꯑꯩ ꯑꯩꯒꯤꯁꯨ ꯂꯥꯏꯈ꯭ꯔꯦ ꯍꯥꯏ
ꯁꯨꯒꯥꯏꯒꯗꯕ
ꯈꯪꯗꯦꯗ ꯌꯥꯝ ꯊꯝꯗꯅꯕꯅꯤꯅ ꯄꯩꯁꯥ ꯂꯥꯛꯁꯨ ꯂꯥꯛꯇꯦꯅ ꯈꯣꯏꯗꯗꯤ ꯑꯗꯨꯒꯤ
ꯑꯅꯧꯕ ꯂꯩꯕ ꯃꯇꯝꯗ ꯆꯠꯃꯤꯟꯅꯁꯤꯀꯣ
ꯑ ꯂꯥꯎꯑꯣꯣ ꯂꯥꯎꯣ
ꯂꯧꯒꯅꯤ ꯑꯗꯣ ꯍꯟꯗꯛꯇꯤ ꯂꯧꯅꯤꯡꯗ꯭ꯔꯤꯌꯦ ꯑꯩ ꯄꯩꯁꯥ ꯂꯥꯛꯄ ꯃꯐꯝ ꯈꯪꯗ꯭ꯔꯤꯌꯦ ꯊꯕꯛ ꯁꯨꯕ ꯍꯧꯗꯕꯅꯤꯅꯀꯣ
ꯑꯗꯨ ꯑꯣꯏꯔꯁꯨ ꯑꯩꯈꯣꯏꯗ ꯄꯩꯁꯥ ꯈꯔ ꯈꯔ ꯄꯤꯕꯗꯣ ꯇꯔꯥ ꯀꯨꯟꯒꯨꯝꯕꯁꯨ ꯍꯥꯞꯄꯁꯨ ꯌꯥ ꯐꯥꯌꯦꯅ
ꯑꯗꯨ ꯍꯥꯎꯔꯒ ꯆꯥꯛ ꯆꯥꯅ ꯂꯩꯗ꯭ꯔꯗꯤ
ꯇꯔꯥ ꯀꯨꯣꯟꯕꯨ ꯆꯥꯛ ꯆꯥꯕ ꯌꯥꯕ꯭ꯔꯅꯦ ꯑꯗꯣ ꯍꯈꯣꯏ ꯃꯤꯃꯤꯒꯨꯝꯕ ꯆꯥꯕ ꯁꯔꯨꯛꯕꯨꯗꯤ ꯈꯔ ꯈꯔ ꯍꯥꯞꯄꯅ ꯐꯥꯏ ꯍꯥꯏꯕꯅꯤꯅ
ꯑꯁ ꯑꯩꯁꯨ ꯌꯥꯝ ꯍꯥꯞꯇꯦꯗ ꯈꯤꯇꯪ ꯍꯥꯞꯇꯅꯦ ꯊꯀꯥꯏ ꯍꯥꯏꯔꯤ ꯌꯥꯔ ꯑꯗꯨꯖꯤꯗꯤ
ꯅꯍꯥꯟ ꯑꯩ ꯔꯦꯠ ꯑꯃ ꯂꯩꯕꯗꯣ
ꯎꯝ
ꯑ ꯍꯥꯞꯄ ꯃꯇꯝꯗ ꯆꯥꯎꯕꯒꯤꯀꯣ ꯑꯩꯒꯤ ꯊꯟꯗꯤ ꯊꯟꯗ꯭ꯔꯤꯕ ꯑꯗꯨ ꯑꯩꯅ ꯑꯩ ꯑꯗꯨꯝ ꯃꯇꯝꯗ ꯍꯣꯁꯇꯦꯜ ꯑꯃꯨꯛ ꯀꯣꯂꯦꯖꯒꯤ ꯍꯣꯁꯇꯦꯜ ꯍꯣꯡꯉꯦ ꯍꯣꯁꯇꯦꯜ ꯑꯃꯨꯛ ꯑꯗꯨꯝ ꯍꯣꯡꯦ ꯑꯣ ꯌꯨꯝ ꯆꯠꯂꯤ ꯇꯥꯎꯕꯗꯣ ꯑꯗꯨꯗ ꯄꯨ ꯊꯝꯅꯗꯤ ꯃꯥꯡꯒꯅꯤꯅ ꯑꯃꯨꯛ ꯌꯨꯝꯗ ꯎꯏ ꯑꯃꯨꯛ ꯄꯨꯔꯛꯏ ꯇꯥꯎꯕꯗꯨꯗ ꯊꯨꯗꯦꯛꯈ꯭ꯔꯦꯕ ꯃꯥꯗꯣ
ꯑꯥ
ꯑꯗꯨꯒꯤ ꯑꯩꯗꯣ ꯂꯧꯊꯣꯛꯈ꯭ꯔꯒꯦ ꯍꯥꯏꯅ ꯄꯩꯁꯥꯁꯤꯡꯗꯣ ꯂꯧꯊꯣꯛꯄ ꯑꯩꯅ ꯈꯟꯕ ꯃꯇꯝꯗꯤ ꯎꯝ ꯂꯤꯁꯤꯡ ꯃꯉꯥꯒꯨꯝꯕ
ꯑꯣ ꯌꯥꯝ ꯐꯥꯏꯗ
ꯅ ꯑꯩꯗꯤ ꯏꯁꯀꯣꯂꯥꯔꯁꯤꯞꯀꯤ ꯂꯤꯁꯤꯡ ꯑꯅꯤꯗꯣ ꯑꯗꯨꯁꯨ ꯊꯝꯕꯒꯤꯅꯦ
ꯍꯣꯏ ꯗꯥꯔꯦꯛ ꯄꯩꯁꯥ ꯂꯥꯏꯕ ꯃꯇꯝꯗ ꯑ ꯂꯤꯁꯤꯡ ꯑꯃ ꯂꯤꯁꯤꯡ ꯑꯅꯤꯒꯨꯝꯕ ꯊꯝꯈ꯭ꯔꯗꯤ ꯑꯗꯨꯝ ꯌꯥꯏꯌꯦ ꯍꯣꯏ ꯈꯨꯠꯇ ꯄꯥꯏꯗꯤ ꯍꯞꯇꯥ ꯑꯃꯗ ꯂꯣꯏꯁꯤꯟ ꯈꯔꯥꯅꯤꯕ ꯍꯞꯇꯥꯗ ꯍꯥꯏꯔꯨꯅꯨ ꯅꯨꯃꯤꯠ ꯑꯅꯤ ꯑꯍꯨꯝꯗ ꯂꯣꯏꯁꯤꯟꯈ꯭ꯔꯅꯦꯕ
ꯍꯣꯏ ꯁꯕꯅꯥꯒꯨꯝꯕ ꯆꯪꯉꯥꯗꯤꯀꯣ ꯑꯗꯨꯒꯨꯝ ꯑꯃ ꯂꯣꯏꯁꯤ ꯂꯤꯁꯤꯡ ꯑꯃ ꯑꯅꯤꯗꯨꯗꯤ
ꯑꯁꯤ ꯑꯩꯅ ꯑꯩꯈꯣꯏ ꯑꯅꯤ ꯂꯧꯕ ꯆꯠꯄꯗꯣ ꯑꯗꯣ ꯃꯥꯗꯣ ꯀꯌꯥꯃꯨꯛꯁꯨ ꯊꯝꯕ꯭ꯔꯥ ꯈꯪꯗꯦ ꯍꯟꯗꯛꯇꯤ ꯈꯔ ꯌꯥꯝꯅꯤꯡꯉꯥꯏ ꯃꯥꯜꯂꯦ ꯂꯥꯁ ꯏꯌꯥꯔꯗꯗꯤ ꯃꯥꯁꯨ ꯐꯖꯅ ꯊꯝꯗꯥꯕ ꯑꯗꯨꯒꯤ ꯑꯁꯤ ꯑꯩꯅ ꯊꯨꯀꯥꯏꯅꯤꯡꯉꯦ ꯍꯥꯏꯕꯒꯤ ꯃꯥꯁꯨ ꯑꯁꯤꯗ ꯄꯨꯔꯛꯄꯅꯦꯕ ꯑꯗꯣ ꯒꯔꯤꯗꯥꯒꯤ ꯀꯥꯏꯈ꯭ꯔꯦ
ꯍꯣꯏ ꯑꯗꯨꯃꯥꯏꯅ ꯇꯧꯅꯦ ꯑꯩꯁꯨ ꯒꯥꯔꯤꯗ ꯄꯨꯕꯗꯒꯤ ꯀꯥꯏꯕꯅꯦ ꯍꯥꯏꯗꯤ ꯃꯣꯏꯗꯤ ꯇ꯭ꯔꯕꯂꯤꯡꯒꯤꯗꯤ ꯅꯠꯇꯦꯕ ꯍꯣꯏ ꯀꯩꯅꯣ ꯃꯥꯅ ꯑꯁꯤꯗ ꯄꯨꯔꯛꯑꯒ ꯅꯕꯥꯅꯤ ꯊꯨꯒꯥꯏꯃꯤꯟꯅꯕ꯭ꯔꯥ
ꯊꯨꯀꯥꯏꯒꯦ ꯇꯧꯕꯅꯦꯕ ꯑꯗꯗꯣ ꯂꯝꯕꯤꯗ ꯃꯥ ꯄꯨꯕꯒꯤ ꯂꯣꯏ ꯀꯥꯏꯔꯒ ꯂꯥꯛꯈ꯭ꯔꯦ ꯃꯥꯗꯣ ꯃꯤ ꯑꯅꯤ ꯃꯤ ꯑꯅꯤ ꯐꯝꯕꯅꯦꯕ ꯑꯗꯣ ꯂꯥꯛꯄ ꯃꯇꯝꯗ ꯑꯗꯨꯒꯤ ꯃꯥꯒꯤ ꯃꯊꯛꯇ ꯐꯝꯕ ꯅꯨꯄꯥꯗꯨꯅ ꯃꯣꯏ ꯑꯅꯤꯅ ꯑꯣꯏꯔꯝꯕ ꯌꯥꯏ ꯃꯥ ꯃꯊꯟꯇ ꯂꯥꯛ ꯑꯗꯤ ꯒꯥꯔꯤ ꯃꯆꯥꯗ ꯂꯥꯛꯄꯅꯤꯅ
ꯍꯣꯏ ꯎꯝ ꯑꯗꯣ ꯀꯩꯅꯣ ꯄꯨꯔꯛ ꯄꯩꯁꯥ ꯄꯥꯃꯤꯟꯅꯕꯗꯤ ꯅꯕꯥꯅꯤ ꯄꯥꯃꯤꯟꯅꯕ ꯊꯨꯒꯥꯏꯕ ꯑꯇꯨꯡ
ꯍꯣꯏ ꯃꯥꯒꯤꯗꯣ ꯆꯥꯝꯃꯒ ꯌꯥꯡꯈꯩ ꯈꯛꯇꯅꯤꯗ
ꯑ ꯆꯥꯝꯃ ꯌꯥꯡꯈꯥꯏ
ꯆꯥ ꯅꯠꯇꯦ ꯆꯥꯝꯃꯒ ꯌꯥꯡꯈꯥꯏ ꯈꯛꯇꯅꯦꯕ ꯑꯃ ꯍꯥꯞꯄꯗꯧ ꯂꯤꯁꯤꯡ ꯂꯤꯁꯤꯡ ꯃꯉꯥ ꯑꯣ ꯅꯠꯇꯦ ꯆꯥꯃꯉꯥꯒꯨꯝꯕ ꯍꯥꯞꯄꯦꯕ
ꯑꯣ ꯑꯣ ꯑꯩꯗꯤ ꯑꯣꯜ ꯇꯨꯒꯦꯗꯔꯗꯀꯣ
ꯁꯚꯦꯟ ꯊꯥꯎꯖꯟ ꯁꯚꯦꯟ ꯊꯥꯎꯖꯟ ꯈꯔ ꯍꯦꯟꯕ꯭ꯔꯥ ꯑꯗꯨꯃꯥꯏꯅ ꯇꯧꯋꯦ ꯑꯗꯨ ꯈꯛꯇꯅꯤꯗ ꯃꯥꯐꯖꯅ ꯍꯥꯞꯇꯕꯩ ꯑꯣꯏꯔꯝꯅꯤ
ꯑꯁ ꯐꯖꯅ ꯍꯥꯞꯄ ꯍꯣꯏ ꯍꯟ ꯍꯟꯗꯗꯤ ꯐꯖꯅ ꯍꯥꯔꯔꯒ ꯐꯖꯅ ꯏꯟꯚꯦꯁ ꯇꯧꯈꯔꯣ ꯅꯥꯕꯥꯅꯤꯁꯨ ꯑꯆꯥꯄꯣꯠ ꯒꯨꯝꯕ ꯄꯪꯆꯥ ꯆꯥꯔꯒ ꯇꯧꯒꯅꯨꯀꯣ
ꯀꯦ ꯑꯦꯐ ꯁꯤ ꯆꯥꯕꯗꯤ ꯐꯪꯉꯤꯗ ꯑꯗꯨꯗꯤ ꯑꯗꯨ ꯄꯩꯁꯥ ꯗꯨꯒꯤ
ꯑꯍꯥ
ꯑꯥ ꯑꯩꯉꯣꯟꯗ ꯑꯩꯉꯣꯟꯗ ꯂꯤꯁꯤꯡ ꯑꯅꯤ ꯄꯤꯌꯦ
ꯑꯣ ꯅꯪꯗꯤ ꯌꯥꯝ ꯐꯥꯏꯅ ꯌꯥꯎꯁꯨ ꯌꯥꯎꯗꯦ
ꯑꯗꯨ ꯑꯩꯅ ꯑꯩꯗꯤ ꯌꯥꯝ ꯄꯤꯕꯅꯤꯅ ꯃꯉꯣꯟꯗ
ꯑꯩꯗꯤ ꯑꯥ ꯒꯤ ꯃꯃꯜꯅ ꯍꯦꯟꯅ ꯇꯥꯡꯉꯦꯅ
ꯑꯗꯨꯅ ꯑꯩꯒꯤ ꯑꯁꯤꯒꯤ ꯁꯤꯚꯤꯡ ꯕꯣꯛꯁꯁꯨ ꯑꯩꯅ ꯂꯧꯕꯤꯕꯅꯦ ꯑꯩꯒꯤꯅꯤ ꯂꯣꯏꯅ ꯃꯅꯨꯡꯗ ꯊꯥꯡꯈꯔꯅꯤ ꯍꯟꯗꯛꯇꯒꯤꯗꯤ ꯄꯤꯔꯣꯏ ꯍꯥꯏꯌꯦ
ꯅꯪꯒꯤꯁꯨ ꯂꯩ ꯉ ꯁꯨꯅꯥ ꯂꯩꯕꯤꯌꯣ ꯍꯥꯏꯕ ꯌꯥꯕ꯭ꯔꯣ ꯎꯝ ꯉꯥꯏꯈꯣꯅꯦ ꯍꯟꯗꯛꯇꯤ ꯃꯥꯒꯤ ꯑꯃ ꯅꯪꯒꯤ ꯑꯃ ꯂꯩꯔꯦꯗꯅ
ꯍꯣꯏ
ꯅꯪꯒꯤꯗꯤ ꯌꯥꯝ ꯊꯝꯕ꯭ꯔꯥ
ꯊꯝꯗꯦ ꯑꯁ ꯀꯗꯥꯏꯗꯤ ꯄꯩꯁꯥ ꯂꯥꯛꯇꯕ ꯂꯥꯛꯇꯕꯅꯤꯅ ꯊꯝꯗꯦꯗꯥꯏꯗꯤ
ꯅꯪ ꯐꯨꯠꯕꯣꯜ ꯍꯦꯛ ꯍꯦꯛ ꯁꯥꯟꯅꯕꯗ ꯅꯣꯏ ꯄ꯭ꯔꯥꯏꯖ ꯐꯪ ꯗꯔꯣ ꯑꯗꯨꯗ ꯊꯝꯈ꯭ꯔꯣ ꯑꯗꯨ ꯊꯝꯕ ꯌꯥꯗ꯭ꯔꯣ
ꯈꯔꯕꯨ ꯂꯥꯏꯔꯗꯤ ꯑꯗꯨꯝ ꯊꯝꯕ ꯌꯥꯕꯅꯦ ꯑꯗꯣ
ꯅꯪ ꯀꯔꯤ ꯊꯥꯗ ꯍꯧꯕ꯭ꯔꯥ
ꯑꯁꯤ ꯀꯔꯤ ꯍꯥꯏꯔꯤ
ꯁꯦꯕꯤꯡ ꯕꯣꯛꯁ ꯊꯝꯕ ꯍꯧꯕꯗꯣ ꯏꯕꯥꯅꯤ ꯂꯥꯏꯕꯗꯣ ꯀꯔꯤ ꯊꯥꯗ꯭ꯔꯥ
ꯃꯦꯗ ꯑꯣꯏꯔꯝꯅꯤ
ꯃꯦ ꯖꯣꯟ ꯊꯥ ꯑꯃꯈꯛ ꯁꯨꯔꯦꯅꯦ
ꯍꯣꯏ ꯑꯦ ꯑꯩ ꯊꯕꯥꯛ ꯇꯧꯕ ꯇꯣꯛꯈ꯭ꯔꯦꯕ ꯁꯤ ꯂꯥꯎꯕꯗꯣ
ꯍꯣꯏ
ꯑꯗꯨꯗꯒꯤ ꯃꯦꯅꯦ ꯃꯦꯗꯒꯤ ꯂꯥꯎꯈ꯭ꯔꯦ ꯑꯩ ꯃꯦꯗꯣ ꯃꯌꯥꯏꯒꯨꯝꯕꯗꯒꯤ ꯂꯥꯎꯕ ꯃꯥꯜꯂꯦ ꯊꯕꯛ ꯈꯔ ꯀꯨꯏꯅ ꯇꯣꯞꯄ ꯃꯇꯝꯗꯨꯅ ꯂꯧꯋꯦꯕ ꯑꯩꯁꯤ
ꯎꯝ ꯅꯪ ꯐꯤ ꯁꯥꯑꯣ ꯅꯪꯁꯨ
ꯑꯁ ꯍꯥꯏꯗꯕꯒꯤꯅꯤꯗ ꯑꯗꯨꯝ ꯁꯔ ꯈꯔ ꯈꯔ ꯇꯥꯟꯗꯤ ꯇꯥꯅꯤꯡꯕꯅꯦ ꯏꯁꯥꯃꯛꯀꯤꯁꯨ ꯑꯗꯨꯝ ꯁꯥꯕ ꯌꯥꯏꯅ
ꯍꯣꯏ ꯇꯝꯗ꯭ꯔꯗꯤ ꯀꯃꯥꯏꯅ ꯍꯥꯏꯗꯣꯏꯅꯣ ꯇꯥꯝꯃꯣ
ꯑꯁ ꯇꯥꯝꯃꯤꯉꯥꯏ ꯃꯤꯁꯨ ꯂꯩꯥꯏꯇꯅ ꯑꯁ ꯅꯪ ꯂꯥꯏꯔꯗꯤ ꯅꯪ ꯂꯥꯏꯗꯤ ꯗꯤ ꯅꯪ ꯅꯨꯄꯥꯒꯤ ꯐꯤ ꯁꯥꯕ ꯆꯠꯁꯤꯔꯥ ꯈꯪꯗꯦ ꯅꯣꯏ ꯅꯣꯏ ꯌꯨꯝꯗ ꯅꯪ ꯔꯦꯟ ꯂꯩꯔꯗꯤ ꯅꯪ ꯔꯦꯟꯗ ꯂꯩꯔꯗꯤ ꯅꯣꯏ ꯌꯨꯝꯗ ꯂꯥꯛꯈ꯭ꯔꯒ ꯐꯤ ꯁꯥꯕ ꯆꯠꯈ꯭ꯔꯁꯤꯔꯥ ꯈꯪꯗꯦꯕ
ꯑꯩ ꯑꯩꯒꯤ ꯌꯨꯝꯗꯣ ꯋꯤꯟꯗꯣꯗꯣ
ꯑꯥ
ꯐꯤ ꯁꯦꯝꯕ ꯌꯥꯔꯗꯤ ꯁꯦꯝꯒꯅꯤ
ꯑꯣ ꯗꯣ ꯍꯦꯛ ꯃꯔꯛ ꯑꯗꯨꯝ ꯇꯝꯕ ꯌꯥꯏꯅ ꯑꯩꯉꯣꯟꯗ
ꯑꯩ ꯑꯍꯣꯏ ꯇꯝꯕꯤꯒꯅꯤ ꯑꯗꯨꯕꯨꯗꯤ ꯑꯗꯨꯕꯨ ꯌꯥꯝ ꯄꯥꯡꯅꯗꯤ ꯑꯩꯗꯣ ꯇꯝꯅꯤꯡꯅꯕ
ꯑꯁꯤꯗ ꯃꯆꯦ ꯑꯁꯨ ꯈꯔ ꯂꯩꯕꯅꯦ ꯑꯩꯈꯣꯏ ꯑꯟꯇꯤ ꯑꯩꯉꯣꯟꯗꯒꯤ ꯂꯧꯔꯒ ꯑꯩꯗꯣ
ꯁꯨꯁꯨ ꯁꯨꯗꯕꯗꯨꯗ ꯑꯩꯉꯣꯟꯗ ꯄꯤꯈ꯭ꯔꯣ
ꯍꯝ
ꯑꯩꯒꯤꯗꯤꯀꯣ ꯁꯨꯅ ꯂꯩꯌꯦꯦ
ꯑꯣ ꯑꯣꯀꯣꯏ ꯏꯂ ꯑꯥꯏꯇ ꯑꯗ
ꯌꯨꯝꯗ ꯑꯩꯒꯤ ꯄꯨꯄꯨꯅꯀꯣ ꯌꯥꯝ ꯅꯨꯡꯁꯤꯅ ꯁꯦꯝꯕꯤꯕꯅꯦ
ꯑꯣ
ꯗꯤ ꯃꯥ ꯅꯥꯔꯒ ꯍꯧꯒꯠꯄ ꯉꯝꯗ꯭ꯔꯦꯕ
ꯑ ꯅꯪꯁꯤꯤꯒ ꯑꯗꯨ ꯑꯣꯝꯕꯗ ꯅꯪ ꯌꯨꯝ ꯄꯥꯟꯕ ꯃꯇꯝꯅꯁꯥ ꯑꯗꯨꯝ ꯄꯨꯕ ꯌꯥꯏꯌꯦ ꯑꯗꯣ
ꯍꯣꯏ ꯑꯗꯨꯕꯨ ꯑꯩꯈꯣꯏ ꯃꯃꯥꯅ ꯃꯥ ꯁꯤꯖꯤꯟꯅꯕꯒꯤꯀꯣ
ꯑꯣ
ꯑꯐꯝꯝ
ꯍꯣꯏ ꯑꯁꯦꯡꯕ ꯅꯪ ꯑꯁꯤꯗ ꯅꯊꯥꯟꯗ ꯂꯥꯏꯈ꯭ꯔꯗꯤ ꯀꯤ ꯁꯥꯕ ꯂꯥꯛꯀꯦ ꯅꯣꯏꯗ ꯃꯔꯛ ꯃꯔꯛꯇ
ꯍꯣꯏ ꯍꯣꯏ
ꯑꯃ ꯑꯃ ꯅꯨꯄꯥꯒꯤ ꯐꯤꯗꯣ ꯁꯥꯅꯤꯡꯕ ꯑꯩꯈꯣꯏ ꯄꯥꯗ ꯄꯤꯅꯤꯡꯕ
ꯆꯥꯎꯕꯗꯣ
ꯅꯍꯥꯟ ꯑꯩꯈꯣꯏ ꯌꯨꯝꯗꯗꯤ ꯁꯥꯏꯅꯦ
ꯑꯣ ꯑꯗꯨ ꯁꯥꯡꯕꯗꯨꯗꯤꯀꯣ ꯀꯥ ꯃꯅꯨꯡꯗ ꯁꯥꯥꯕ ꯌꯥꯔꯣꯏ
ꯑꯣ ꯄꯤꯛꯅꯞ ꯇꯥꯎꯕ ꯌꯥꯏꯌꯦꯅ
ꯑ ꯑꯅꯤ ꯊꯣꯛꯀꯗꯕ ꯅꯪ ꯑꯗꯨꯗꯤ